ꯑꯁ ꯅꯪꯒ ꯋꯥꯔꯤ ꯁꯥꯟꯅꯕꯖꯤꯗꯤ ꯌꯥꯝ ꯅꯨꯡꯉꯥꯏꯅꯤ ꯇꯥꯏꯞ ꯍꯥꯏꯗꯤ ꯚꯣꯏꯁꯇꯣ ꯇꯥꯕ ꯈꯣꯠꯄꯗ ꯅꯨꯡꯉꯥꯏꯅꯤ ꯉꯁꯥꯏꯗꯤ ꯌꯥꯝ ꯅꯨꯡꯉꯥꯏꯇꯕꯅꯤ
ꯍꯧꯖꯤꯛ ꯃꯤ ꯌꯥꯝ ꯁꯥꯟꯅꯗꯕꯒꯤ ꯑꯣꯏꯕ ꯖꯥꯠꯂꯥ ꯈꯪꯗꯦꯅꯦ ꯉꯁꯥꯏꯗꯤ ꯑꯃꯨꯛ ꯑꯩꯖꯨ ꯑꯍꯥꯟꯕ ꯇꯧꯕꯗꯤ ꯌꯥꯝ ꯅꯨꯡꯉꯥꯏꯇꯦꯕ ꯍꯧꯗꯤ ꯈꯛꯇꯅꯦ ꯌꯥꯔꯤꯁꯦ
ꯂꯣꯏꯗꯣꯔꯦ ꯂꯣꯏꯗꯣꯔꯦꯅꯀꯣ ꯂꯥꯁ ꯑꯋꯥꯔꯗ ꯒꯤꯔꯤ ꯒꯤꯔꯤ ꯇꯛꯁꯟꯅꯕꯅꯦ ꯌꯥꯝ ꯇꯧꯔꯝꯅꯤ ꯑꯗꯨꯅꯅꯦ ꯑꯗꯩꯗꯤ ꯍꯧꯖꯤꯛꯅ ꯑꯃꯨꯛ ꯉꯁꯥꯏ ꯌꯥꯒꯤꯗꯝꯅꯤꯅ ꯑꯁ ꯇꯨꯝꯃꯒꯦꯗ ꯌꯥꯔꯣꯏꯗ ꯀꯥꯏꯅ ꯇꯧꯕ ꯌꯥꯎ ꯑꯣꯏꯔꯦ ꯑꯗꯨꯅ ꯍꯥꯡꯉꯝꯗꯦ ꯍꯥꯡꯕꯒꯤ ꯑꯣꯏꯗꯣꯏꯅꯦ
ꯎꯝ ꯑꯗꯨꯒꯤ ꯑꯣꯏꯔꯝꯕꯁꯨ ꯌꯥꯏ ꯃꯌꯥꯝꯗ ꯍꯦꯛꯇ ꯊꯣꯝꯖꯤꯜꯂꯛꯄꯒꯤꯀꯣ
ꯂꯣꯏꯗꯣꯔꯦꯗꯤ ꯍꯥꯏꯅ ꯗꯦꯠ ꯀꯌꯥ ꯑꯃ ꯍꯥꯏꯕ ꯐꯤꯐꯇꯤꯟ ꯍꯥꯏꯕ꯭ꯔꯣ
ꯍꯣ ꯗꯦꯠ ꯐꯤꯞꯇꯤꯟꯗ ꯂꯣꯏꯔꯅꯤ ꯍꯥꯏ
ꯑꯩꯖꯨ ꯑꯗꯨꯃꯥꯏꯅ ꯇꯧꯔꯀꯥꯟꯗꯗ ꯀꯣꯜ ꯃꯌꯥꯝ ꯃꯤꯁ ꯑꯣꯏꯒ꯭ꯔꯦꯗꯅ ꯌꯥꯗ꯭ꯔꯦꯗꯅ
ꯑꯩ ꯐꯅꯌꯥꯝ ꯑꯣꯏꯕ ꯌꯥꯎꯕꯟ ꯉꯁꯤ ꯉꯁꯤ ꯍꯧꯖꯤꯛꯁꯤ ꯍꯧꯖꯤꯛ ꯈꯛꯇꯪꯗ ꯑꯍꯨꯝ ꯃꯨꯛꯇꯤ ꯑꯣꯏꯒ꯭ꯔꯕ ꯍꯪꯗꯦ
ꯁ ꯑꯩ ꯉꯁꯤ ꯉꯁꯤꯗꯪ ꯇꯔꯦꯠꯃꯨꯛ ꯑꯣꯏꯒ꯭ꯔꯦꯉꯣ ꯄꯥꯝꯃꯨꯏ ꯍꯥꯏꯗꯤ ꯀꯩ ꯍꯥꯏꯗꯅꯣ ꯁꯨꯝ
ꯃꯥꯏꯌꯦ ꯂꯤꯃꯤꯇꯦꯠ ꯑꯣꯏꯅ ꯄꯤꯔꯛꯄꯅꯤꯅ
ꯍꯪꯗꯦ ꯃꯁꯤꯡ ꯁꯤꯗ ꯍꯦꯟꯅ ꯁꯥꯟꯅ ꯌꯥꯔꯣꯏꯃꯅꯤꯅꯀꯣ ꯎ
ꯂꯨꯍꯣꯡꯕ ꯌꯥꯕ ꯌꯥꯗꯕ ꯍꯥꯏꯔꯒ ꯀꯩꯅꯣ ꯌꯦꯡꯕ ꯅꯪ ꯀꯩꯅꯣ ꯌꯨꯇ꯭ꯌꯨꯕꯇ ꯏꯄꯣꯝ ꯃꯦꯗꯤꯌꯥ ꯑꯦꯞꯇ ꯑꯃ ꯀ꯭ꯔꯥꯏꯝ ꯗꯥꯏꯔꯤꯁꯇꯣ ꯇꯥꯕ ꯈꯪꯕ꯭ꯔꯥ
ꯑꯧ ꯈꯪꯗꯤ ꯈꯪꯉꯦ ꯑꯗꯣ ꯑꯩ ꯌꯥꯝ ꯀꯟꯅꯗꯤ ꯇꯥꯗꯦ ꯈꯔꯗꯤ ꯇꯥꯈ꯭ꯔꯦꯕꯀꯣ ꯑꯗꯨꯒ ꯌꯥꯝ ꯀꯟꯅ ꯇꯥꯔ ꯑꯥꯎ
ꯀꯩꯅꯣ ꯀꯩꯅ ꯀꯩꯅꯣꯀꯩꯅꯣ ꯂꯝꯗꯨꯕꯨ ꯁꯃꯨꯔꯣꯛ ꯁꯃꯨꯔꯧ ꯍꯥꯏꯕ ꯀꯩꯅꯣ ꯑꯗꯨꯗ ꯑꯩꯈꯣꯏꯒꯤ ꯆꯦꯟꯗꯤ ꯆꯦꯜꯂꯕ ꯅꯨꯄꯤꯒ ꯅꯨꯄꯥꯒꯁꯦ ꯑꯗꯨꯗꯨꯒ ꯂꯨꯍꯣꯡꯕꯁꯦ ꯃꯣꯏ ꯂꯝꯁꯤꯗ ꯀꯩꯅꯣ ꯆꯍꯤ ꯑꯃꯗ ꯑꯅꯤꯔꯛ ꯐꯥꯡꯖꯟꯅꯔꯒ ꯍꯣꯡꯕ ꯌꯥꯗꯕꯖꯥꯠꯅꯤ
ꯍꯥꯏꯗꯤ ꯂꯝ
ꯑꯗꯨ ꯎꯝ ꯃꯣꯏ ꯍꯧꯖꯤꯛꯀꯤ ꯂꯝꯗꯨ ꯂꯣꯏ ꯑꯩꯁꯨ ꯇꯥꯗꯦꯕ ꯑꯗꯨꯅ ꯑꯍꯥꯟꯕꯅꯦ ꯇꯔꯤꯁꯦ
ꯑꯥ
ꯑꯗꯣ ꯅꯨꯄꯥꯗꯨꯅ ꯑꯗꯨꯒꯤ ꯆꯠꯅꯕꯤꯗꯣ ꯑꯗꯨ ꯈꯪꯗꯕꯒꯤ ꯀꯩꯁꯨ ꯀꯥꯏꯗꯦ ꯑꯗꯨꯝ ꯍꯣꯡꯁꯤꯜꯂꯁꯦꯅ ꯍꯥꯏꯕ ꯁꯣꯝꯗꯗꯤ ꯃꯤ ꯈꯨꯟꯗꯨꯒꯤ ꯆꯠꯅꯕꯤ ꯑꯃ ꯂꯩꯖꯕꯅꯤꯅ ꯑꯃꯨꯛ ꯌꯥꯗ꯭ꯔꯦ ꯂꯩ ꯇꯣꯛꯑꯁꯦꯅ ꯍꯥꯏꯕ
ꯎꯝ
ꯑꯗꯨꯒꯤ ꯌꯦꯠꯅꯕꯕꯨꯠꯇ ꯌꯦꯠꯅꯕ ꯇꯧꯔꯒ ꯑꯪꯉꯝ ꯇꯅꯕꯗꯥ ꯍꯥꯢ ꯇꯔꯦ ꯅꯪ ꯍꯣꯡ ꯌꯥꯔꯗꯤ ꯑꯩ ꯅꯨꯄꯤ ꯑꯃ ꯆꯦꯅꯤ ꯈꯣꯠꯅꯤ ꯀꯥꯏꯅ ꯑꯗꯨꯃꯥꯏꯅ ꯑꯗꯨꯒꯤ ꯆꯦꯜꯂꯦꯟꯁꯨ ꯇꯧꯔꯒ ꯅꯨꯡꯁꯤꯅꯕꯗ ꯌꯥꯝ ꯅꯨꯡꯁꯤꯅꯔꯛꯑꯦ ꯍꯥꯏ ꯈꯪꯗꯦ ꯋꯥꯔꯤꯗꯨꯅꯤꯀꯣ ꯍꯥꯏꯁꯦ
ꯑꯧ ꯑꯧ
ꯑꯗꯨꯒ ꯀꯩꯅꯣ ꯇꯧꯋꯦ ꯅꯨꯄꯥꯗꯣ ꯅꯨꯄꯤ ꯑꯇꯣꯞꯄ ꯆꯦꯟꯁꯤꯜꯂꯛꯑꯦ ꯑꯗꯨ ꯅꯨꯄꯤꯗꯨꯒ ꯑꯗꯨꯝ ꯕꯦꯀꯞ ꯇꯧꯅꯒꯔꯦ
ꯑꯩꯗꯤ ꯍꯥꯟꯅ ꯀꯣꯏꯅꯔꯝꯕꯗꯨꯒ ꯇꯣꯛꯅꯩꯔ
ꯍꯣꯏ ꯃꯣꯏꯅꯤꯗꯤ ꯍꯥꯟꯅ ꯆꯦꯜꯂꯒ ꯂꯨꯍꯣꯡꯕꯒꯤ ꯃꯇꯝ ꯂꯦꯞꯄꯩ ꯃꯇꯥꯡꯁꯦ ꯁꯤꯗꯩꯁꯤꯗ ꯃꯣꯏ ꯍꯧꯖꯤꯛꯀꯤ ꯂꯝꯁꯤꯗ ꯃꯣꯏ ꯑꯇꯣꯞꯄ ꯀꯣꯄꯣꯜꯂꯝꯗꯦ ꯂꯨꯍꯣꯡꯕꯒꯤ ꯃꯇꯝꯁꯦ ꯂꯦꯞꯄ ꯃꯣꯏ ꯍꯥꯟꯅ ꯂꯦꯞꯈ꯭ꯔꯕ ꯍꯥꯏꯇꯥꯥꯔꯦ ꯑꯗꯨ ꯃꯣꯏꯒꯤꯗꯨꯗꯤ ꯆꯍꯤ ꯑꯃꯗ ꯂꯨꯍꯣꯡꯕꯗꯤ ꯑꯅꯤꯔꯛ ꯈꯣꯡꯕ ꯌꯥꯗꯦꯕ ꯀꯩꯅꯣ ꯍꯥꯏꯕ ꯍꯧꯖꯤꯛꯀꯤ ꯂꯝꯗꯨꯗ ꯑꯗꯨ ꯃꯣꯏꯒꯤ ꯆꯍꯤꯗꯣ ꯐꯪꯗ꯭ꯔꯕ ꯍꯥꯏꯇꯥꯔꯦ ꯂꯨꯍꯣꯡꯕꯒꯤ ꯃꯇꯝꯁꯦ
ꯑꯥ
ꯑꯗꯨꯗꯨꯅ ꯃꯊꯪ ꯆꯍꯤꯗ ꯍꯣꯡꯉꯁꯦꯅ ꯑꯗꯨꯃꯥꯏꯅ ꯍꯥꯏꯕꯗꯨꯗ ꯅꯨꯄꯥꯗꯨꯅ ꯌꯥꯗꯕ
ꯍꯣꯡꯗꯕ ꯌꯥꯔꯣꯏ ꯍꯟꯗꯛ ꯆꯍꯤꯇ ꯇꯧꯕ ꯖꯥꯠꯅꯦ ꯑꯗꯨꯗꯒꯤ ꯅꯨꯄꯤꯁꯤꯅ ꯅꯨꯄꯤꯁꯤꯅꯗꯤ ꯍꯣꯡꯗꯤ ꯍꯣꯡꯖꯅꯤꯡꯉꯒ ꯎꯄꯥꯏꯗꯤ ꯂꯩꯖꯗꯕꯗꯣ ꯍꯥꯏꯗꯤ ꯆꯠꯅꯕꯤ ꯂꯝꯗꯨꯒꯤ ꯑꯣꯏꯅ ꯂꯩꯅꯕꯅꯤꯅ
ꯌꯥꯗ꯭ꯔꯤꯁꯦ ꯅꯨꯄꯤꯗꯨꯒꯤ ꯂꯝꯒꯤ ꯑꯣꯏꯕꯅꯦꯕꯀꯣ
ꯎꯝ ꯑꯗꯨ ꯅꯨꯄꯥꯗꯣ ꯅꯨꯄꯤ ꯑꯃ ꯆꯦꯟꯊꯣꯛꯈ꯭ꯔꯦ ꯑꯗꯨꯒ ꯅꯨꯄꯤꯗꯣ ꯀꯥꯂꯦꯟꯖꯥ ꯀꯥꯏ ꯂꯩꯍꯧꯔꯦꯌ
ꯀꯂꯦꯟꯖ ꯀꯥꯏꯍꯧꯔꯦ
ꯀꯂꯦꯟꯖ ꯀꯥꯏꯍꯧꯔꯦ ꯍꯥꯢꯔꯒ ꯐꯦꯁꯕꯨꯛꯇ ꯑꯃꯨꯛ ꯌꯥꯝ ꯀꯟꯅ ꯑꯃꯨꯛ ꯄꯦꯟꯗꯤꯡ ꯑꯣꯏꯔꯅꯦ ꯀꯂꯦꯟꯖꯒꯤ ꯋꯥꯔꯤꯗꯒꯤ
ꯀꯩꯅꯣ ꯍꯥꯏꯁꯦ ꯑꯩꯄꯥꯎ ꯈꯪꯗꯦ
ꯑꯁ ꯁꯤꯗ ꯁꯥꯟꯅꯕ ꯅꯨꯡꯉꯥꯏꯒꯗ ꯅꯨꯡꯉꯥꯏꯔꯣꯢꯗ ꯈꯪꯗꯦ ꯀꯩꯅꯣ ꯇꯧꯔꯦꯅ ꯍꯥꯏꯗꯤ ꯅꯨꯡꯁꯤꯕꯒꯤꯗꯃꯛꯇ ꯀꯥꯏꯔꯒ ꯀꯌꯥ ꯀꯠꯊꯣꯛꯑꯒ
ꯑꯣ ꯑꯣ ꯁꯤꯦꯌꯔ ꯇꯧꯕꯗꯨꯔꯥ
ꯑ ꯑꯗꯨꯗꯨꯒ ꯃꯁꯥ ꯐꯒꯠꯈ꯭ꯔꯀꯥꯟꯅꯤ ꯅꯨꯄꯤ ꯑꯃ ꯀꯣꯏꯗ꯭ꯔꯦꯌꯦ
ꯑꯩꯗꯤ ꯈꯪꯗꯦ ꯑꯗꯨꯏꯗ
ꯕꯣꯗꯤ ꯑꯣꯔꯒꯥꯟꯗꯣ ꯗꯣꯅꯔꯠ ꯂꯧꯧꯊꯣꯛꯑꯀꯥꯟꯗ ꯅꯨꯄꯤ ꯊꯃꯣꯏꯗ ꯆꯥꯛꯈꯠꯂꯛꯏ ꯑꯗꯨꯗꯨꯒꯤ ꯍꯥꯏꯑꯌꯦ
ꯂꯕ ꯏꯁ ꯄꯣꯏꯁꯟ ꯂꯕ ꯏꯁ ꯕ꯭ꯂꯥꯏꯟ ꯇꯥꯔꯦ ꯀꯩꯅ ꯀꯩ ꯍꯥꯏꯗꯣꯏꯅꯣ ꯁꯤꯕꯨ ꯁꯤꯗ꯭ꯔꯗꯤ ꯃꯈꯟ ꯃꯊꯦꯜ
ꯃꯤꯁꯨ ꯑꯉꯛꯄꯅꯦ ꯁꯦꯡꯉꯣ ꯃꯥꯥꯏ ꯁꯤꯗꯕ ꯃꯇꯝꯗꯨꯗ ꯃꯥꯏꯗꯃꯛꯇ ꯂꯦꯞꯄꯤꯔꯒ ꯍꯥꯏꯗꯤ ꯃꯤꯉꯣꯟꯗ ꯑꯩꯒꯤ ꯏ ꯑꯩꯒꯤ ꯍꯥꯏꯗꯤ ꯑꯩꯒꯤ ꯏ ꯃꯁꯦꯟꯗ ꯄꯤꯅꯕꯕꯧ ꯀꯗꯥꯏꯅꯣ ꯍꯥꯏꯔ ꯀꯥꯟꯁꯤꯗ ꯁꯝꯅ ꯍꯥꯏꯔꯕꯗ ꯂꯝ ꯂꯥꯟꯕꯒꯨꯝꯕꯅꯤꯅ ꯂꯝꯂꯥꯟꯕ ꯂꯝ ꯂꯥꯟꯕꯤꯒꯨꯝꯕꯅꯤꯅ ꯀꯠꯊꯣꯛꯑ ꯄꯅꯩꯅꯦ ꯑꯗꯨ ꯑꯗꯨ ꯑꯃꯨꯛ ꯇꯨꯡꯑꯣꯏꯅꯔꯃꯒ ꯑꯃꯨꯛ ꯃꯥꯅ ꯑꯃꯨꯛ ꯃꯤꯠꯌꯦꯡ ꯀꯥꯔꯟ ꯑꯃꯨꯛ ꯆꯟꯖꯜꯂꯨꯔꯦꯅꯦ ꯑꯇꯣꯞꯄꯗꯃꯨꯛ
ꯈꯪꯗꯦꯗ ꯇꯧꯔꯤꯁꯦ ꯍꯧꯖꯤꯛꯀꯥꯟꯗꯤ ꯍꯧꯖꯤꯛꯀꯥꯟꯒꯤ ꯋꯥꯗꯁꯨ ꯅꯠꯇꯅ ꯑꯩꯈꯣꯏ ꯃꯤ ꯃꯌꯥꯝꯁꯦ ꯈꯪꯗꯦ ꯀꯩ ꯍꯥꯏꯗꯣꯏꯅꯣ ꯑꯩꯅ ꯌꯥꯝ ꯈꯨꯠ ꯊꯤꯟꯖꯤꯜꯂꯨꯕ ꯌꯥꯕꯁꯨ ꯅꯠꯇꯦ
ꯃꯥꯅꯦ ꯑꯗꯨꯕꯨꯗꯤ ꯃꯤꯃꯤ ꯋꯥꯈꯜꯅꯤꯗ ꯇꯥꯕꯗꯗꯤ ꯃꯣꯏꯅꯗꯤ ꯁꯣꯁꯤꯌꯦꯜ ꯃꯦꯗꯤꯌꯥꯗ ꯐꯣꯡꯗꯣꯛꯅꯔꯦ ꯄꯨꯊꯣꯛꯅꯔꯒ ꯑꯈꯣꯏꯗꯤ ꯇꯥꯔꯨꯕ ꯎꯔꯨꯕ ꯗꯣ ꯀꯧꯕꯅꯤꯅ ꯑꯩꯈꯣꯏꯗꯤ ꯋꯥꯔꯤꯗꯨꯗꯤ ꯈꯔꯗꯤ ꯊꯝꯅꯤꯡꯕꯅꯤ
ꯍꯣꯏ
ꯑꯗꯨꯏ ꯋꯥꯅꯤꯗ ꯅꯨꯡꯉꯥꯏꯇꯕꯗꯨꯢ ꯋꯥꯅꯤ ꯋꯥ ꯈꯪꯗꯕꯅꯨꯞ ꯑꯗꯨꯅ ꯋꯥ ꯈꯪꯗꯕ ꯑꯣꯏꯒꯅꯨ
ꯀꯃꯦꯟ ꯑꯝꯇ ꯄꯤꯕꯤ ꯃꯇꯥꯡꯁꯤ
ꯍꯥꯏ ꯉꯝꯄꯣꯟꯇꯦꯗ ꯍꯥꯏꯗꯤ ꯌꯥꯝ ꯊꯤꯅ ꯅꯨꯡꯁꯤꯔꯨꯔꯣ ꯅꯨꯡꯁꯤꯔꯨꯕ ꯃꯤ ꯑꯃ ꯊꯦꯡꯅꯔꯨꯔꯗꯤ ꯋꯥꯈꯜꯒꯥꯁꯦ ꯍꯦꯛꯇ ꯆꯦꯟꯁ ꯇꯧꯊꯣꯛꯈꯤꯗꯧꯔꯤꯕꯅꯤ
ꯑꯗꯨꯗꯤ ꯑꯩꯈꯣꯏ ꯁꯤꯁꯇꯔꯁꯦ ꯆꯦꯟꯖ ꯇꯧꯕ ꯂꯣꯏꯈ꯭ꯔꯖꯥꯠꯂꯣ
ꯂꯣꯏꯒ꯭ꯔꯦꯗ ꯀ ꯆꯦꯟꯖꯄꯨ ꯄꯪꯇꯧ ꯇꯧꯔ ꯀꯩꯗꯧꯗꯣꯏꯅꯣ
ꯑꯣꯀꯦ ꯑꯣꯀꯦ ꯌꯥꯏ ꯌꯥꯏ ꯀꯩꯁꯨ ꯀꯥꯏꯗꯦꯗ
ꯈꯜꯂ ꯈꯜꯂ ꯀꯣꯏꯖꯣꯝꯕ ꯊꯨꯡꯉꯦꯗꯣ ꯑꯩꯈꯣꯏꯒꯤ ꯑꯃ ꯂꯩꯗꯥꯏ
ꯀꯣꯏ ꯆꯣꯝꯕꯁꯨ ꯐꯖꯕ ꯃꯌꯥꯝ ꯂꯩꯕꯅꯤ
ꯋꯥꯔꯤꯅꯦꯍꯦ ꯍꯥ
ꯍꯣꯏꯃꯤ ꯑꯩꯁꯨ ꯁꯨꯝ ꯍꯥꯏꯔꯤꯅꯤ
ꯍꯧꯖꯤꯛꯇꯕꯨ ꯁꯨꯝ ꯀꯩꯅꯣ ꯑꯣꯏꯅ ꯀꯣꯏ ꯆꯣꯝꯍꯟꯟꯕ ꯐꯖꯕ ꯈꯣꯠꯄꯥꯅ ꯈꯟꯅꯕ ꯋꯥꯅꯦ ꯍꯥ ꯀꯣꯏ ꯆꯣꯝꯕꯁꯦ ꯊꯤꯕ ꯑꯣꯏꯅ ꯈꯥꯟꯅꯔꯝꯃꯤꯅꯦ ꯈꯣꯏꯒꯤ ꯑꯣꯏꯅꯗꯤ ꯑꯗꯨꯅꯅꯦ ꯍꯥꯏꯅꯔꯝꯃꯤꯁꯤ
ꯑꯗꯣ ꯁꯤꯁꯇꯔꯒꯤ ꯑꯣꯏꯅꯗꯤ ꯀꯔꯝꯕ ꯄꯥꯝꯃꯤ ꯀꯣꯏ ꯆꯣꯝꯕ ꯄꯥꯝꯕ꯭ꯔꯥ ꯆꯣꯝꯗꯕ ꯄꯥꯝꯕ꯭ꯔꯥ
ꯑꯗꯨꯗꯤ ꯂꯩꯇꯦ ꯃꯥꯏ ꯃꯁꯛꯇꯨꯗ ꯄꯛꯆꯕꯗꯣ ꯑꯗꯨꯝ ꯇꯧꯖꯖꯅꯤꯗ
ꯑꯣ ꯑꯗꯨꯝ ꯊꯃꯣꯏꯗꯨꯗ ꯇꯤꯟꯅꯔ ꯂꯣꯏꯔꯦ
ꯑꯗꯨꯏ ꯀꯩꯁꯨ ꯂꯩꯇꯦꯗ ꯍꯥꯏꯗꯤ ꯃꯪꯉꯣꯟꯗ ꯅꯠꯇꯦ ꯊꯝꯃꯣꯏꯒꯤ ꯋꯥꯔꯤ ꯅꯠꯇꯦ ꯀꯣꯏ ꯆꯣꯝꯕꯩ ꯋꯥꯔꯤꯅꯦ ꯑꯩꯅ ꯍꯥꯏꯁꯦ ꯀꯣꯏ ꯆꯣꯝꯕ ꯑꯗꯨꯗꯤ ꯃꯥ ꯃꯁꯛꯇꯨꯗ ꯑꯁ ꯃꯥꯗꯤ ꯃꯈꯣꯏꯁꯦ ꯈꯔ ꯁꯥꯡꯍꯜꯂꯒꯅ ꯐꯖꯩꯌꯦ ꯅꯨꯄꯥ ꯃꯥꯜꯂꯤ ꯀꯥꯏꯅ ꯂꯥꯏꯃꯟ ꯃꯥꯥꯏ ꯃꯁꯛꯇꯨꯗ ꯃꯥ ꯈꯪꯗꯤ ꯈꯪꯖꯩꯅꯥ ꯃꯥꯏ ꯂꯨꯛꯁꯇꯣ ꯑꯗꯨꯗꯤ ꯑꯗꯨꯗ ꯇꯧꯖꯗꯨꯅ ꯐꯩꯌꯦꯕ ꯑꯩꯅ ꯌꯥꯝ ꯀꯟꯅ ꯑꯁ ꯑꯗꯨ ꯁꯦꯠꯀꯅꯨ ꯍꯩ ꯑꯗꯨ ꯆꯥꯒꯅꯨ ꯀꯥꯏ ꯈꯨꯠ ꯊꯤꯡꯖꯤꯟꯕ ꯇꯜꯂꯦꯕ ꯑꯗꯨꯗꯤ ꯑꯩꯅꯖꯨ ꯄꯥꯝꯗꯦ ꯑꯩꯉꯣꯟꯗ ꯇꯧꯔꯛꯄꯁꯨ ꯄꯥꯝꯗꯦ ꯑꯗꯨꯗꯤ
ꯑꯗꯣ ꯍꯌꯦꯡ ꯑꯩꯒꯤ ꯄꯥ꯭ꯔꯠꯅꯔ ꯑꯣꯏꯔꯀꯥꯟꯗꯗꯤ ꯑ ꯅꯪꯅꯗꯤ ꯑꯃꯨꯛ ꯑ ꯅꯪ ꯀꯣꯏꯍꯧꯕ ꯐꯖꯩ ꯍꯥꯏꯔꯦꯅ ꯈꯜꯂꯁꯦꯕ ꯑꯗꯨ ꯃꯥꯅꯗꯤ ꯑꯃꯨꯛ ꯀꯣꯏꯍꯧꯕ ꯄꯥꯝꯗ꯭ꯔꯦꯅ ꯈꯜꯂꯁꯦꯕ ꯑꯗꯨꯗꯤ ꯀꯩꯁꯨ ꯀꯥꯏꯗꯦ ꯑꯗꯨꯝ ꯍꯧꯔꯁꯨ ꯍꯧꯗ꯭ꯔꯁꯨ ꯀꯩꯁꯨ ꯀꯥꯏꯦ ꯈꯟꯗꯣꯛꯇꯣꯏꯅꯦꯕ ꯅꯠꯇ꯭ꯔꯥ
ꯇꯁꯨꯝ ꯀꯥꯏ
ꯍꯣꯏꯗ
ꯊꯧꯗꯣꯛ ꯑꯃ ꯀꯩꯒꯨꯝꯕꯒꯨꯝ ꯆꯠꯃꯤꯟꯅꯔ ꯀꯥꯟꯗꯒ ꯑꯩ ꯁꯤꯖ‌ꯦ ꯑꯩ ꯁꯤ ꯃꯆꯨꯖ‌ꯦ ꯁꯦꯠꯅꯤꯡꯉꯤꯍ‌ꯦ ꯅꯪ ꯑꯗꯨ ꯁꯦꯠꯂꯣ ꯑꯗꯨꯅ ꯈꯔ ꯐꯖꯗꯧ ꯃꯥꯜꯂꯤꯀꯣ ꯄꯣꯠꯂꯦ ꯀꯥꯏ ꯑꯗꯨꯒꯨꯝꯕꯒꯗꯤ ꯍꯥꯏꯅꯕꯗꯤ ꯌꯥꯏꯀ‌ꯣ ꯑꯗꯨ ꯅꯠꯇꯕꯤꯗ
ꯁꯤ ꯁꯦꯠꯂ‌ꯣ ꯀꯥꯏꯅꯒ ꯇꯧꯕꯗꯨꯗꯤ ꯑꯗꯨꯗꯤ ꯇꯧꯔ‌ꯣꯏꯕ
ꯌꯥꯝ ꯒ꯭ꯌꯥꯟ ꯇꯥꯕ ꯑꯃ ꯐꯪꯗꯣꯔꯦꯅ‌ꯦ
ꯒ꯭ꯌꯥꯟ ꯇꯥꯕꯩ ꯅꯠꯇ‌ꯦ ꯁꯤꯖ‌ꯦ ꯑꯩꯉꯣꯟꯗꯁꯨ ꯇꯧꯍꯟꯅꯤꯡꯗꯕꯩꯅꯤꯗ ꯍꯥꯏꯗꯤ ꯑꯩꯉꯣꯟꯗ ꯇꯧꯕ ꯄꯥꯝꯗꯕꯗꯨꯗꯤ ꯃꯤꯉꯣꯟꯗꯖꯨ ꯃꯤꯅꯖꯨ ꯄꯥꯝꯃꯝꯃꯣꯏꯗ꯭ꯔꯥ ꯒꯥꯏꯅ ꯁꯨꯝ ꯈꯟꯕꯗꯣ
ꯑꯥꯎ
ꯑꯗꯨꯒꯤ
ꯀꯩꯅꯨ ꯒ꯭ꯌꯥꯟ ꯇꯥꯗꯕ꯭ꯔꯥ ꯑꯗꯨꯗꯤ
ꯈꯪꯗꯦꯉꯣ ꯑꯗꯨꯅ‌ꯦ ꯑꯩ ꯉꯁꯥꯏ ꯍꯥꯏꯔꯤꯁꯦ ꯑꯩꯖ‌ꯦ ꯅꯪ ꯍꯥꯏꯗ‌ꯣ ꯒ꯭ꯌꯥꯟ ꯇꯥꯏ ꯐꯩꯌꯦ ꯐꯠꯇꯦ ꯑꯗꯨꯗꯤ ꯑꯩꯒ ꯂꯣꯏꯅꯔꯒ ꯂ‌ꯣꯏꯅꯕ ꯃꯤꯗꯨꯅ ꯑꯩ ꯑꯩꯗꯣ ꯈꯪꯖꯒꯗꯝꯕꯅꯦ ꯑꯩꯒꯤ ꯑꯣꯏꯅꯗꯤ ꯑꯩꯗꯨ ꯈꯪꯗ꯭ꯔꯦꯕ
ꯑꯗꯨꯗꯤ ꯃꯤ-ꯃꯤꯒꯤ ꯃꯤ ꯑꯇꯣꯞꯄ ꯃꯤ ꯃꯌꯥꯝꯒꯤ ꯃꯈꯥ ꯄꯣꯜꯂ‌ꯦꯕ
ꯎꯝ
ꯑꯃꯅ ꯒ꯭ꯌꯥꯟ ꯇꯥꯏ ꯑꯃꯅ ꯒ꯭ꯌꯥꯟ ꯇꯥꯗꯦ ꯑꯃꯅ ꯒ꯭ꯌꯥꯟ ꯇꯥꯏ ꯒ꯭ꯌꯥꯟ ꯇꯥꯗꯦ
ꯑꯩꯅ ꯁꯥꯎꯔꯤꯉꯩꯗꯒ ꯊꯦꯡꯅꯔꯨꯕ ꯃꯤ ꯑꯣꯏꯇꯥꯔꯗꯤ ꯑꯁ ꯑꯗꯨ ꯁꯥꯊꯤꯕꯅꯦ ꯍꯥꯏꯔꯛꯇꯣꯏꯅꯦ ꯅꯠꯇ꯭ꯔꯥ
ꯁꯤꯁꯇꯔꯁꯤ ꯌꯥꯝ ꯁꯥꯎꯒꯟꯕ꯭ꯔꯥ
ꯁꯥꯎꯒꯟ ꯈꯔ ꯁꯥꯎꯒꯟꯂꯤ ꯑꯗꯨ ꯑꯣꯏꯇꯥꯔꯖꯨ
ꯌꯥꯝ ꯁꯥꯎꯒꯜꯂꯦꯅ ꯀꯩꯅꯣ ꯇꯧꯕꯨꯗꯤ ꯅꯠꯇꯦꯗ ꯌꯥꯝ ꯊꯨꯅ ꯍ‌ꯦꯛꯇ ꯗꯛ ꯂꯥꯎꯅ ꯍ‌ꯦꯛꯇ ꯁꯥꯎꯒꯠꯄꯗ‌ꯣ ꯌꯥꯝ ꯇꯧꯒꯜꯂꯦꯕ ꯑꯗꯨꯅꯅ‌ꯦ ꯌꯥꯝ ꯃꯤꯉꯣꯟꯗꯒ ꯌꯥꯝ ꯁꯣꯛꯍꯟꯕꯗꯤ ꯅꯠꯇꯦꯗ
ꯌꯥꯝ ꯑꯗꯨꯗꯤ ꯁꯥꯎꯔꯒ ꯌꯥꯝ ꯊꯨꯅ ꯐꯕ꯭ꯔꯥ ꯅꯠꯇ꯭ꯔꯒꯅ ꯀꯨꯏꯅ ꯆꯪꯕꯔ ꯐꯕ
ꯀꯨꯏꯅ ꯆꯪꯗꯦꯅ ꯁꯥꯎꯕꯒꯤꯗꯤ ꯌꯥꯝ ꯊꯨꯅ ꯐꯩꯗ ꯑꯗꯨꯕꯨꯗꯤ ꯑꯗꯨꯒ ꯃꯅꯨꯡ ꯌꯥꯎꯁꯟꯅ ꯌꯨꯒꯔꯗꯤ ꯈꯪꯗ꯭ꯔꯦꯍ‌ꯦ
ꯑꯣ ꯁꯥꯎꯔꯀꯥꯟꯗꯗꯤ ꯑꯗꯨꯗꯤ ꯀꯃꯥꯏꯅ ꯇꯧꯔ ꯐꯍꯜꯂꯦ ꯏꯇꯣꯝꯇ
ꯁꯥꯎꯔ ꯀꯥꯟꯗꯗꯤ ꯑꯩꯗꯤ ꯋꯥ ꯉꯥꯡꯗ꯭ꯔꯦꯍ‌ꯦ ꯑꯗꯨꯝ ꯃꯊꯟꯗ ꯉꯥꯡꯍꯥꯛ ꯂꯩꯔꯅꯤ ꯑꯗꯨꯝ ꯃꯊꯟꯗ ꯃꯨꯠ ꯎꯝ ꯇꯨꯃꯤꯟꯅ ꯂꯩꯕꯖꯨ ꯌꯥꯎꯋ‌ꯦ ꯑꯗꯨ ꯀꯥꯟꯗ ꯌꯥꯝ ꯅꯨꯡ ꯀꯩꯍꯥꯏꯅꯤ ꯌꯥꯝ ꯉꯥꯡꯊꯣꯛꯈꯤꯕꯁꯨ ꯌꯥꯎꯋꯦ ꯑꯗꯨꯝ ꯉꯥꯡꯊꯣꯛꯄꯗꯣ ꯇꯥꯕꯗꯗꯤ ꯁꯥꯎꯔꯪꯅ ꯉꯥꯡꯉꯕꯅꯤꯅ ꯃꯤꯅꯗꯤ ꯅꯨꯡꯉꯥꯏꯔꯣꯏꯗꯅ ꯇꯥꯕ
ꯎꯝ
ꯑꯗꯨꯅꯗꯤ ꯏꯌꯥꯝꯕ ꯃꯇꯝꯗꯕꯨꯗꯤ ꯑꯗꯨꯝ ꯑꯩ ꯇꯨꯃꯤꯟꯅ ꯑꯗꯨꯝ ꯂꯩꯗ ꯊꯣꯡꯃꯤ ꯊꯣꯛꯈꯤꯕ ꯍꯥꯏ ꯑꯗꯨꯗꯤ ꯍꯟꯖꯂꯛꯎ ꯌꯥꯗꯦꯑꯅ ꯍꯥꯏꯅꯩꯅꯤ
ꯍꯦꯟꯖꯤꯟꯕ ꯌꯥꯗꯦꯅ
ꯉꯥꯡꯊꯣꯛꯈꯤꯕ ꯑꯁꯤꯗꯤ ꯍꯟꯖꯤꯜꯍꯧ ꯌꯥꯗꯦꯗꯅ ꯑꯩ ꯉꯁꯥꯏ ꯍꯥꯏꯈꯤꯕꯗꯣ ꯁꯣꯔꯤ ꯍꯥꯏꯔꯒꯁꯦ ꯑꯗꯨꯝ ꯑꯦꯛꯁꯦꯞ ꯇꯧꯁ ꯁꯪꯒꯥꯏꯁꯨ
ꯅꯨꯡꯉꯥꯏꯇꯕꯗꯨꯗꯤ ꯑꯗꯨꯝ ꯂꯩꯍꯧꯅꯤꯗꯅ
ꯑꯣ ꯑꯣ